ꯍꯜꯂꯣ
ꯍꯜꯂꯣ ꯇꯥꯕ꯭ꯔꯣ
ꯎꯝ
ꯇꯥꯏ ꯀꯣ
ꯍꯣꯏ ꯇꯥꯏꯌꯦ ꯇꯥꯏꯌꯦ
ꯐꯖꯅ ꯇꯥꯏꯀꯣ
ꯎꯝ
ꯁꯦꯡꯅ ꯇꯥꯏꯌꯦꯀꯣ
ꯄꯦꯜꯂꯦ ꯀꯗꯧꯔꯤꯅꯣ
ꯄꯦꯜꯂꯗꯤ ꯇꯨꯝꯃꯨ
ꯇꯨꯝꯃꯤꯅꯤ
ꯍꯧꯒꯠꯂꯣ ꯑꯗꯨꯗꯤ
ꯇꯜꯂꯦ ꯎꯝ ꯀꯩꯗꯧꯔꯤꯅꯣ ꯅꯪꯗꯤ
ꯑꯗꯨꯝ ꯐꯝꯃꯒ ꯂꯩꯌꯦ ꯐꯝꯕꯁꯦ ꯑꯩꯒꯤ ꯊꯕꯛꯅꯤꯅ
ꯍꯧꯒꯜ ꯍꯧꯒꯂꯒ ꯆꯜꯂ
ꯍꯥꯏꯗ ꯆꯠꯇ꯭ꯔꯦꯕ ꯑꯉꯥꯎꯕꯤꯒꯨꯝꯅ ꯆꯠꯇꯣꯏꯔꯣ
ꯍꯣꯏ ꯀꯩ ꯃꯊ ꯆꯥꯔꯒꯦ
ꯉ ꯍꯪꯒꯥꯝ ꯀꯥꯡꯁꯣꯏ ꯊꯣꯡꯉꯒ ꯆꯥꯏꯑ
ꯀꯥꯏꯗꯒꯤꯅꯣ ꯍꯪꯒꯥꯝꯅꯤ
ꯂꯩꯕꯅꯦ ꯗꯨꯀꯥꯟꯗ
ꯍꯥꯎꯏꯅ ꯍꯥꯎꯏꯅ
ꯗꯨꯀꯥꯟꯗ ꯂꯩꯇ꯭ꯔꯗꯤ ꯀꯗꯥꯏꯗꯒꯤ ꯐꯪꯗꯣꯏꯔꯣ
ꯑꯗꯨꯅꯦ ꯍꯥꯎꯅ ꯆꯥꯕꯤꯀꯣ
ꯎꯝ ꯍꯪꯒꯥꯝ ꯆꯥꯕꯗꯣ ꯏꯁꯥ ꯌꯥꯝ ꯐꯕꯅꯦ
ꯁꯥꯟꯅꯤꯡꯉꯅꯦꯁꯨꯣ
ꯆꯥꯅꯤꯡꯉꯗꯤ ꯂꯥꯛꯑꯣ
ꯂꯥꯛꯑꯒ ꯄꯤꯖꯨ ꯄꯤꯖꯔꯣꯏꯗꯕꯗ
ꯅꯪꯗꯤ ꯀꯩ ꯌꯦꯟꯁꯥꯡ ꯆꯥꯏꯌꯦ
ꯁꯒꯣꯜ ꯍꯋꯥꯏ ꯆꯥꯏ
ꯑꯥ
ꯈꯨꯁ ꯆꯍꯤꯨꯝ ꯆꯍꯤ ꯑꯍꯨꯝ ꯃꯔꯤ ꯁꯨꯔꯦ ꯆꯥꯗꯕ ꯉꯁꯤꯒꯗ ꯑꯃꯨꯛ ꯆꯥꯦ
ꯑꯃꯨꯕꯗꯨꯔꯣ
ꯑꯃꯨꯕ ꯎꯥ
ꯑꯗꯨꯗꯣ ꯑꯩꯗꯤ ꯆꯥꯕ ꯇꯜꯂꯦ
ꯀꯩꯒꯤ
ꯀꯩꯅꯣ ꯍꯥꯏꯕ ꯍꯩꯇꯦꯗ ꯍꯥꯎꯇꯦ
ꯑꯁ ꯈꯟꯗ ꯉꯁꯤ ꯈꯟꯗ ꯉꯁꯤꯈ ꯉꯁꯤ ꯈꯛꯇ ꯆꯥꯕꯅꯤꯅ ꯑꯩꯗꯤ ꯍꯥꯟꯅ ꯆꯥꯕꯤꯈ꯭ꯔꯦ
ꯑꯩꯒꯤꯗꯤ ꯍꯥꯎꯗꯦ ꯑꯗꯨꯗꯣ ꯊꯣꯡꯕꯁꯨ ꯇꯜꯂꯦ ꯆꯥꯕꯁꯨ ꯇꯜꯂꯦ
ꯎꯝ ꯅꯣꯡꯖꯨꯗ꯭ꯔꯥ
ꯉꯁꯥꯏ ꯆꯨꯑꯦ ꯍꯧꯖꯤꯛꯇꯤ ꯐꯥꯔꯦ ꯍꯧꯖꯤꯛꯇꯤ ꯅꯨꯡꯁꯥ ꯀꯟꯅ ꯊꯣꯛꯑꯦ
ꯑꯩꯈꯣꯏꯗꯁꯨ ꯉꯁꯥ ꯐꯖꯅ ꯆꯨꯨꯔ ꯑꯁ ꯂꯧ ꯆꯠꯂꯒ ꯂꯧꯗꯒꯤ ꯍꯜꯂꯛꯄꯗ ꯌꯥꯗꯗꯅ ꯑꯁ ꯒꯥꯔꯤꯗ ꯐꯝ ꯐꯝ
ꯂꯧ ꯆꯠꯂꯗꯤ ꯈꯔ ꯀꯨꯏ ꯀꯨꯏꯅ ꯆꯠꯂꯣꯍꯦ ꯑꯩ ꯌꯥꯝ ꯊꯨꯅ ꯍꯜꯂꯛꯑꯦ ꯅꯪꯗꯤ
ꯂꯣꯏꯔꯦ ꯂꯣꯏꯕꯒꯤ ꯂꯥꯛꯄꯅꯦ ꯂꯧ ꯂꯣꯏꯔꯦ ꯉꯁꯤꯗꯒꯤ
ꯑ
ꯂꯧ ꯂꯣꯏ ꯂꯣꯏꯕꯅꯤꯅ ꯅꯍꯔꯔꯦꯟꯗꯤ ꯑꯩꯈꯣꯏ ꯍꯦꯟꯖꯥꯡ ꯍꯥꯎꯅ ꯆꯥꯔꯒꯦ
ꯍꯥꯎꯅ ꯑꯗꯨꯝ ꯆꯥꯏꯗ ꯅꯪꯗꯤ
ꯆꯂꯣ ꯀꯌꯥ ꯀꯗ ꯆꯏꯕ
ꯉꯁꯤꯗꯤ ꯆꯥꯔꯒꯦ ꯉꯁꯤꯗꯤ ꯆꯥꯔꯒꯦ ꯈꯛꯇ ꯍꯥꯏꯌꯦꯀꯣ
ꯆꯥꯔꯒꯦ ꯁꯤꯗꯤ ꯁꯣꯏꯗ꯭ꯔꯕꯅꯦ
ꯀꯩ ꯊꯣꯡꯗꯣꯏꯔꯥ ꯑꯗꯨꯗꯤ
ꯑꯩꯒꯤ ꯕ꯭ꯔꯣꯏꯂꯔ ꯂꯩꯕ ꯑꯗꯨ ꯑꯣꯏꯅ ꯊꯨꯒꯥꯏꯔꯒꯦ
ꯑ ꯍꯥꯠꯇꯣꯛꯑꯒꯦꯔꯣ ꯑꯗꯨꯗ
ꯎꯝ ꯑꯇꯪꯕꯅꯦ ꯍꯥꯠꯇꯣꯛꯑꯒꯦꯅ
ꯍ
ꯑꯩ ꯑꯩ
ꯅꯪꯒꯤꯗꯣ ꯄꯥꯝꯃꯨꯗ꯭ꯔꯣ
ꯑꯁ ꯑꯃꯦ ꯈꯔ ꯁꯣꯟꯊꯔꯦꯕ ꯑꯗꯨꯒꯤ
ꯌꯦꯟ ꯌꯥꯝ ꯂꯩꯕ꯭ꯔꯣ ꯅꯣꯏꯒꯤ ꯌꯨꯝꯗ
ꯑꯁ ꯂꯩ ꯂ ꯀꯩꯅꯣꯗꯨꯗꯤ ꯂꯩꯗ ꯑꯩꯈꯣꯏꯅ ꯌꯣꯛꯧꯕꯗꯤ ꯂꯩ ꯍꯥꯏꯕ ꯑꯩꯅ ꯂ ꯕ꯭ꯔꯣꯏꯂꯔ ꯃꯔꯤꯈꯛꯇ ꯂꯩꯔꯛꯄ
ꯑꯥ
ꯂꯧꯕ ꯃꯇꯝꯅꯤꯅ ꯈꯔ ꯃꯆꯤꯟ ꯃꯆꯥꯛ ꯄꯤꯖꯔꯒꯦ ꯈꯔ ꯆꯥꯎꯅ ꯀꯩꯅꯣ ꯇꯧꯔꯒꯦ ꯍꯥꯏꯅ ꯈꯜꯂꯛꯄ ꯉꯍꯥꯟ ꯑꯃꯗ ꯍꯥꯠꯈ꯭ꯔꯦ ꯈꯪꯗꯦ ꯉꯁꯤ ꯂꯧ ꯂꯣꯏꯕꯒꯤ ꯆꯥꯁꯤꯔꯣ ꯆꯥꯔꯣꯏꯁꯤꯔꯣ ꯈꯪꯗꯦ
ꯌꯥꯝ ꯋꯥꯕꯁꯨ ꯅꯠꯇꯕ ꯗꯦꯠ
ꯑ ꯋꯥꯏ ꯍ ꯂꯧ ꯆꯠꯂꯒ ꯋꯥꯗ꯭ꯔꯗꯤ ꯋꯥꯏ ꯋꯥꯏ ꯎꯝ ꯊꯕꯛ ꯆꯠꯇꯦ ꯉꯁꯤꯗꯤ ꯑꯗꯨꯝ ꯂꯩꯌꯦ
ꯊꯕꯛ ꯃꯐꯝꯗꯅꯦ ꯊꯕꯛꯇꯤ ꯑꯗꯨꯝ ꯆꯠꯂꯦ ꯅꯨꯡꯇꯤ ꯆꯠꯂꯦ
ꯀꯩ ꯊꯕꯛꯅ ꯅꯪ ꯁꯨꯔꯤꯁꯤꯦꯕꯣ
ꯎꯝ ꯊꯕꯛ ꯐꯠꯇꯕ ꯊꯕꯛꯅꯤꯅ
ꯏꯁꯁ ꯔꯗ ꯔ ꯇꯧꯔꯣꯕꯨ ꯀꯗꯧ ꯃꯥꯏꯗ ꯃꯥꯏ ꯦꯔ ꯀꯥꯅꯤꯀꯣꯅ
ꯃꯗꯥ
ꯐꯩ ꯐꯩ ꯆꯃꯤ ꯌꯆꯥꯗꯤ ꯊꯕꯛ ꯇꯂꯣꯞ ꯆꯥꯕꯅꯤꯅ
ꯆꯞ ꯆꯥꯗꯦ
ꯊꯥꯗ ꯀꯌꯥ ꯀꯌꯥꯔꯣ
ꯄꯩꯁꯥ ꯄꯤꯗꯦ
ꯑꯁ ꯊꯕꯛ ꯁꯨꯔꯒ ꯄꯩꯁꯥ ꯄꯤꯗꯕ ꯊꯕꯛꯇꯤ ꯑꯩꯁꯨ ꯄꯥꯝꯃꯤ ꯅꯪꯁꯦ
ꯍ
ꯑꯩꯈꯣꯏꯗ ꯂꯥꯎꯅ ꯑꯩꯈꯣꯏꯗꯝꯁꯨ ꯄꯤꯔꯒꯦ ꯑꯩ ꯑꯣꯏꯅ
ꯅꯣꯛꯅꯤꯡꯉꯤꯅ
ꯍꯝ
ꯐꯥꯒꯤ ꯍꯥꯏꯕꯅꯦ ꯌꯨꯝꯗ ꯑꯗꯨꯝ ꯂꯩꯌꯦ ꯊꯕꯛꯁꯨ ꯁꯨꯗꯦ
ꯑꯗꯨꯅꯦ ꯑꯗꯨꯝ ꯍꯥꯏ ꯌꯥꯗ꯭ꯔꯥ ꯊꯕꯛ ꯊ꯭ꯔꯨꯋꯦꯠꯇ ꯊꯕꯛ ꯆꯠꯂꯦ ꯍꯥꯏꯖꯤꯜꯂꯨ ꯅꯪꯀꯣ
ꯎ
ꯊꯥꯖꯕꯒꯤꯒꯌꯥ ꯐꯪ ꯑꯩ ꯊꯥꯖꯔꯔꯦ ꯑꯃꯨꯨꯡ ꯃꯇꯨꯡꯗꯔꯒ
ꯑꯩꯒꯤꯁꯨ ꯌꯦꯟ ꯄꯤꯌꯣ
ꯇꯕ
ꯑꯩꯒꯤꯁꯨ ꯌꯦꯟꯗꯣ ꯄꯨꯔꯛꯑꯣ ꯍꯥꯏꯕ
ꯏꯁꯥꯅꯤꯡꯒꯤꯅꯠ ꯆꯥꯅꯤꯡꯗꯦ ꯅꯨꯡꯁꯥ ꯅꯨꯡꯁꯥ ꯂꯧꯔꯒ ꯄꯨ ꯆꯥꯗꯣꯏꯅ ꯀꯩꯒꯤꯅꯣ
ꯑ ꯑꯗꯨꯅꯦ ꯑꯩ ꯈꯪꯉꯦꯕ
ꯃꯆꯥ ꯃꯆꯥꯥ ꯈꯛꯇ ꯍꯥꯏ ꯑꯩꯒꯤ ꯄꯤꯔꯒꯦ ꯑꯩꯒꯤꯗꯣ ꯄꯨꯊꯣꯛꯑꯒꯗꯤ ꯁꯨꯡ ꯍꯥꯏ ꯍꯥꯏꯗꯕ
ꯑꯦ ꯀꯔꯤ ꯍꯥꯏꯗꯣꯏꯔꯤꯕ
ꯑꯁ ꯅꯪꯁꯦ ꯌꯥꯝ ꯂꯤꯛꯄ ꯃꯥꯜꯂꯦꯀꯣ
ꯑꯁ ꯅꯃꯥꯟꯅ ꯃꯤꯇꯅ ꯍꯥꯏꯌꯦꯉꯣ ꯀꯃꯥꯏꯅ ꯇꯧꯖꯠꯔꯛ ꯈꯅꯣ ꯍꯥꯏꯌꯦꯉꯣ
ꯅꯨꯄꯥꯅ ꯂꯤꯛꯀꯗꯤ ꯅꯨꯄꯤꯁꯤꯡꯅ ꯄꯥꯝꯗꯕꯅꯤꯀꯣ
ꯑꯁ ꯄꯥꯟꯗꯕꯗꯤ ꯅꯨꯡꯁꯤꯗꯕꯒꯤꯅꯦ ꯅꯨꯄꯥꯒꯤ ꯉꯥꯛꯇ ꯆꯥꯔꯒ ꯅꯨꯡꯁꯤꯅꯕꯅꯦ ꯑꯗꯨꯗꯤ
ꯅꯣꯏꯒꯤ ꯅꯪꯒꯤ ꯁꯥꯏꯠꯅꯗꯤ ꯄꯥꯝꯒꯅꯤ ꯅꯪꯅ ꯂꯤꯛꯄꯗꯣ ꯍꯌꯦꯡ ꯋꯥꯏ ꯀꯩꯅꯣ ꯃꯄꯥ ꯑꯣꯏꯔꯀꯥꯟꯗ ꯂꯤꯛꯑꯗꯤ ꯑꯩꯈꯣꯏ
ꯑꯩꯈꯣꯏꯗꯤ ꯈꯪꯅꯔꯕꯅꯤꯅꯀꯣ ꯀꯩꯁꯨ ꯀꯥꯏꯗꯦꯗ ꯀꯩꯅ ꯇꯧꯗꯦꯗ ꯅꯣꯏ ꯍꯥꯏꯕꯗꯤ ꯅꯣꯏꯗꯤ ꯑꯩ ꯄꯤꯖꯔꯒ ꯑꯩ ꯃꯥꯡꯉꯤꯗꯅ
ꯑꯁ
ꯍ
ꯑꯗꯨꯗꯗꯪ ꯌꯥ ꯌꯥꯝ ꯂꯤꯛꯄ ꯃꯥꯂꯦ ꯍꯥ ꯑꯗꯨꯣ ꯑꯩꯁꯨ ꯃꯤꯅꯦ ꯅꯪꯒꯤ ꯁꯥꯏꯠꯁꯨ ꯃꯤꯅꯦ ꯑꯗꯨ ꯃꯤ ꯆꯞ ꯃꯥꯟꯅꯩꯌꯦ ꯑꯗꯨ ꯄꯤꯕ
ꯆꯞ ꯃꯥꯟꯅꯔꯁꯨ ꯈꯔ ꯂꯩꯗꯅ
ꯑꯦꯁ
ꯅꯣꯏꯗꯤ ꯀꯩ ꯀꯩ ꯃꯔꯝꯗꯒꯤ ꯑꯩ ꯀꯅꯥ ꯇꯧꯕ
ꯏꯕꯥꯅꯤꯁꯨ ꯐ꯭ꯔꯦꯟ ꯑꯣꯏꯔꯦꯁꯤꯗꯤ ꯃꯔꯨꯞ ꯑꯣꯏꯔꯦ ꯁꯤꯗꯤ
ꯎꯝ ꯃꯔꯁꯨ ꯁꯨꯅ ꯊꯥꯖꯗ꯭ꯔꯦ ꯍꯧꯖꯤꯛ ꯍꯧꯖꯤꯛ
ꯅꯪꯒꯤ ꯁ꯭ꯋꯥꯥꯏ ꯈꯛꯇ ꯊꯥꯖꯕ꯭ꯔꯣ ꯅꯪ
ꯑꯁ ꯊꯕꯗꯤ ꯊꯥꯖꯩꯗ ꯑꯗꯨꯕꯨ ꯀꯌꯥꯝ ꯌꯧꯗꯦ ꯇꯥꯃꯣ ꯍꯧꯖꯤꯛꯀꯥꯁꯦ ꯃꯤ ꯀꯅꯥꯁꯨ ꯊꯥꯖꯗ꯭ꯔꯦ
ꯍꯧꯖꯤꯛ ꯀꯣꯜ ꯇꯧꯕ ꯐꯥꯎ ꯀꯩꯅꯣ ꯆꯤꯟꯊꯤꯕ ꯃꯥꯜꯂꯦ ꯑꯗꯨꯗꯤ
ꯅꯪꯔꯥ
ꯈꯪꯗꯦ ꯀꯅꯥꯅꯣ
ꯅꯪ ꯣꯏꯔꯝꯅꯤꯅꯦ
ꯈꯪꯗꯦ ꯑꯩꯁꯨ ꯅꯪꯔꯥ ꯑꯩꯔꯥꯗꯤ ꯈꯪꯗꯦ ꯑꯗꯨꯝ ꯑꯣꯏꯔꯁꯨꯅꯃꯛ
ꯑ ꯑꯩ ꯍꯥꯏꯕ ꯌꯥꯏꯅ ꯄꯨꯡ ꯄꯥꯡ ꯍꯥꯏ ꯍꯥꯏꯅꯤꯨꯀꯣ
ꯑꯦ ꯀꯣꯏꯕ ꯂꯥꯛꯀꯦ ꯍꯥꯏꯔꯒ ꯂꯥꯛꯁꯨ ꯂꯥꯛꯇꯦ ꯊꯥꯖꯕ ꯉꯝꯗꯦ
ꯑꯁ ꯍꯧꯖꯤꯛ ꯃꯇꯝ ꯉꯔꯥꯡ ꯈꯪꯉꯤꯗꯨꯅꯤ ꯅꯠꯇ꯭ꯔꯣ ꯅꯪ
ꯈꯪꯉꯦ ꯑꯗꯨꯕꯨ
ꯑꯗꯨꯕꯨ ꯀꯩꯅꯣ
ꯄꯥꯏꯔꯒ ꯂꯥꯛꯄ ꯌꯥꯏꯌꯦ
ꯏꯁꯤꯁ ꯃꯇꯝꯁꯤꯒ ꯑꯩꯈꯣꯏ ꯉ ꯑꯩꯈꯣꯏ ꯁꯥꯥꯏ ꯑꯣꯏꯔꯗꯤ ꯐꯠꯇꯕ
ꯑꯁ ꯑꯁ ꯑꯁ ꯑꯗꯨꯅꯤꯗ ꯋꯥ ꯍꯥꯏꯕ ꯈꯨꯗꯤꯡ ꯑꯩꯉꯣꯟꯗꯗꯤ ꯌꯥꯗꯕ ꯃꯣꯏ ꯁꯥꯏꯅ ꯍꯥꯏꯔꯗꯤ ꯌꯥꯅꯤ ꯌꯥꯅꯤ ꯍꯥꯏꯁꯤꯅꯤꯅꯦ ꯅꯪꯅ ꯍꯥꯏꯔꯤꯁꯦ
ꯑꯁ ꯃꯇꯝꯅꯁꯨ ꯈꯔ ꯌꯦꯡꯉꯨ ꯌꯥꯏꯗꯅ ꯑꯩ ꯂꯥꯛꯑꯒ ꯅꯪꯅ ꯑꯃꯨꯛ ꯑꯩꯅ ꯊꯦꯝꯃꯒ ꯅꯪꯅ ꯌꯥꯔꯗꯦ ꯐꯠꯇꯕ ꯊꯦꯝꯕꯁꯨ ꯌꯥꯁꯨ ꯌꯥꯔꯣꯏꯗꯕꯗ ꯑꯩ ꯃꯥꯡꯅꯕ ꯂꯩꯅ ꯀꯩꯅꯒꯤꯩꯅꯣ
ꯅꯣꯡ ꯐꯗꯣꯗꯤ ꯃꯥꯡꯁꯅꯨ ꯀꯩꯅꯣ
ꯑꯁ ꯄꯥꯝꯃꯨꯗꯩꯗꯤ
ꯑ ꯑ ꯑꯁ ꯌꯥꯔ
ꯄꯥꯃꯨꯍ ꯃꯔꯥꯡ ꯂꯩꯥꯏꯗꯕꯤꯗ ꯃꯔꯝ ꯂꯩꯇꯕꯤꯗ ꯃꯥꯡꯕꯗꯣ ꯑꯩꯗꯤ ꯑ ꯊꯟꯊꯕ ꯂꯩꯕ꯭ꯔ ꯀꯥꯟꯗ ꯈꯜꯂ ꯈꯜꯂꯗꯤ ꯑꯃꯨꯛ ꯄꯥꯝꯃꯨꯏ
ꯎꯝ ꯎꯝ
ꯑ
ꯁ ꯑꯩꯁꯨ ꯊꯥꯖꯔꯔꯣꯏꯗ ꯁꯨꯝ ꯐꯩ ꯑꯩꯅ ꯇꯧꯔꯒ ꯅꯪꯅ ꯇꯁꯦꯡꯅ ꯂꯧꯔꯔꯕ ꯃꯥꯜꯂꯦ
ꯊꯥꯖꯕ ꯉꯝꯗꯦ ꯅꯪꯉꯣꯟꯗ ꯊꯥꯖꯕ ꯋꯥꯟ ꯄꯥꯔꯁꯦꯟ ꯐꯥꯎꯕ ꯌꯥꯎꯗꯦ
ꯌꯥꯔꯔꯣꯏ ꯑꯩꯅ ꯁꯨꯝ ꯀꯩꯅꯣ ꯇꯧꯔꯕꯅꯤꯅꯀꯣ
ꯎꯝ
ꯑꯩ ꯁꯥꯏꯁꯨꯦ ꯊꯥꯖꯗꯕ
ꯈꯤ
ꯎꯝ ꯑꯁ
ꯍꯧꯖꯤꯛꯇꯤ ꯀꯅꯥ ꯊꯣꯡꯗꯣꯏꯔꯣ ꯌꯦꯟꯁꯥꯡ ꯍꯥꯎꯕꯗꯣ
ꯍꯥꯎ ꯊꯣꯡꯒꯦꯗ
ꯅꯪ ꯊꯣꯡꯕ ꯍꯥꯏꯕ꯭ꯔꯣ
ꯏꯁ ꯀꯥꯏꯅ ꯍꯥꯏꯩꯗ꯭ꯔꯗꯤ ꯀꯥꯏꯅ ꯍꯩꯌꯦ ꯍꯩꯌꯦ ꯑꯩ ꯍꯥꯟꯅ ꯀꯩꯅꯣꯗ ꯔꯦꯁꯇꯨꯔꯦꯟꯗ ꯆꯤꯞ ꯇꯧꯔꯝꯃꯤꯅꯦ
ꯑꯥ ꯊꯥꯖꯁꯦꯔꯥ ꯊꯥꯖꯔꯣꯏꯁꯤꯦꯔꯥ ꯑꯗꯨꯗꯤ
ꯃꯥꯅꯕꯤꯗ ꯈꯉꯣ ꯃꯥ ꯍꯣꯏ ꯍꯥꯏꯕꯤꯔꯅꯤ ꯑꯁ ꯑꯗꯨꯃꯥꯏꯅ ꯇꯧꯕꯅꯦ ꯑꯗꯨꯗ ꯂꯩꯕꯅꯦ ꯑꯁ ꯀꯧꯅꯥ ꯕꯖꯥꯔꯗ ꯂꯩꯕꯅꯦ ꯑꯩ ꯍꯥꯟꯅ ꯆꯍꯤ ꯆꯍꯤ ꯑꯅꯤ ꯂꯩꯔꯝꯃꯦ
ꯍꯥꯏꯔꯣ
ꯇꯜꯂꯦ ꯅꯪ ꯊꯥꯖꯈꯔꯔꯣꯏ ꯑꯩ ꯍꯥꯏꯔꯒ
ꯊꯥꯖꯗ꯭ꯔꯁꯨ ꯑꯗꯨꯝ ꯍꯥꯏꯌꯣ
ꯎꯝ ꯊꯥꯖ ꯍꯥꯏꯕꯤꯔꯒ ꯊꯥꯖꯗ꯭ꯔꯔꯤꯗꯤ ꯀꯩ ꯀꯅꯥꯗꯚꯥꯏ ꯏꯆꯤꯟ ꯆꯧꯥꯏ
ꯋꯥꯁꯅꯨ ꯅꯪꯗꯤ
ꯋꯥꯔꯣꯏ ꯅꯪꯒꯤꯗꯃꯛꯇꯗꯤ ꯋꯥꯔꯣꯏ ꯑꯩ
ꯋꯥꯁꯕꯨ ꯑꯗꯨꯝ ꯉꯥꯡꯒ ꯂꯩꯌꯣ
ꯌꯥ ꯌꯥꯗꯦ ꯍꯥꯏ ꯇ
ꯅꯪ ꯋꯥꯔꯗꯤ ꯑꯩ ꯍꯔꯥꯎꯋꯦ
ꯏꯁ ꯀꯩꯒꯤ ꯍꯔꯥꯎꯔꯤꯕ
ꯑꯩ ꯍꯣꯔꯦꯟ ꯅꯪ ꯋꯥꯏ ꯍꯥꯏꯔꯗꯤ ꯍꯣꯔꯦꯟ ꯉꯥ ꯊꯣꯡꯕ ꯆꯥꯔꯒꯦ
ꯃ ꯊꯤꯅꯤ
ꯑꯩꯁꯨ ꯆꯤꯛꯀꯟ ꯑꯣꯏꯅ ꯆꯥꯔꯒꯦ ꯅꯪ ꯋꯥꯔꯗꯤ
ꯑꯩ ꯍꯛꯆꯥꯡꯁꯦ ꯀꯩꯅꯣ ꯇꯧꯋꯦ ꯃꯥꯂꯦꯁ ꯇꯧꯕꯤꯌꯨ
ꯑꯗꯨꯒꯤꯗꯃꯛꯇꯤ ꯑꯩ ꯅꯤꯡꯁꯤꯡꯕ ꯑꯗꯨꯒ ꯄꯩꯁꯥꯒꯨꯝꯕ ꯊꯣꯛꯑꯣ ꯀꯩꯅꯣ ꯄꯤꯌꯣ ꯍꯥꯏꯔꯗꯤ
ꯑꯦ ꯃ ꯂꯤꯁꯇꯗꯤ ꯄꯤꯕꯤꯒꯦ
ꯑꯦꯁ ꯑꯦꯁ ꯑꯦꯁ ꯅꯪꯒꯤ ꯅꯪꯒꯤ ꯄ꯭ꯔꯣꯐꯤꯠ ꯉꯥꯛ ꯛꯇ ꯍꯥꯏꯔꯒꯦ ꯅꯪꯗꯤ
ꯅꯪ ꯇꯧꯕꯤꯗꯦ ꯑꯩꯁꯨ ꯄꯤꯒꯅꯤꯅ ꯑꯩꯉ ꯑꯩ ꯄꯨꯔꯄꯤꯔꯦ ꯑꯗꯨꯗꯤ ꯍꯥꯟꯅ ꯄꯤꯔꯦ ꯂꯥꯛꯑꯣ
ꯍꯥꯟꯅ ꯄꯤꯔꯁꯨ ꯄꯥꯝꯗꯦ ꯅꯪꯅ ꯄꯤꯅꯤꯡꯗ ꯄꯤꯅꯤꯡꯗꯕꯒꯤ ꯄꯤꯕꯗꯨ
ꯑꯁ ꯑꯗꯨ ꯑꯗꯨꯗꯗꯤ ꯑꯩꯉꯣꯟꯗꯁꯨ ꯀꯥꯟꯅꯕ ꯐꯪꯒꯅꯦꯅꯦꯅ ꯄꯤꯅꯤꯡꯕꯅ ꯄꯤꯊꯣꯛꯀꯅꯤꯗ ꯌꯧꯗ꯭ꯔꯤꯀꯥꯟꯗ ꯐꯥꯎ ꯄꯤ ꯄꯩꯁꯥ ꯂꯪꯂꯪꯂꯛꯀꯅꯤ
ꯄꯤꯊꯣꯛꯄꯗꯨ ꯄꯥꯝꯗꯦ ꯑꯩꯁꯨ
ꯅꯪ ꯏꯅꯥꯛꯇ ꯌꯧꯗ꯭ꯔꯤꯐꯥꯎ ꯌꯧꯗ꯭ꯔꯤꯐꯥꯎ ꯀꯥꯟꯗ ꯑꯩ ꯄꯩꯁꯥ ꯂꯪꯊꯣꯛꯀꯅꯤ ꯄꯤꯅꯤꯡꯕ ꯆꯥꯡꯗ ꯁꯦꯁꯦ ꯁꯦꯁꯦ ꯅ ꯂ ꯊꯣꯔꯔ ꯀꯦ ꯆꯪ ꯊꯨꯅ ꯆꯪꯉꯪ
ꯑꯗꯨ ꯑꯣꯏꯔꯁꯨ ꯑꯩ ꯈꯨꯜꯂꯔꯣꯏ
ꯐꯟꯗ꯭ꯔꯗꯤ ꯅꯥꯡ ꯁꯔꯨꯛꯇꯨꯗꯤ ꯍꯟꯗꯤꯦ
ꯎꯝ
ꯎ ꯑꯁ ꯑꯁꯦꯡꯕ ꯃꯥ ꯑꯩ ꯏꯁꯥꯗ ꯅꯦꯞꯄꯝ ꯃꯤ ꯑꯃꯅ ꯅꯦꯄ ꯄꯥꯝꯃꯤꯅꯦ
ꯃꯤ ꯃꯆꯥ ꯃꯆꯥ ꯂꯩꯇ꯭ꯔꯣ
ꯂꯩꯇ ꯂꯣꯏ ꯂꯍꯥꯟꯆꯦ ꯍꯡ ꯈꯦ ꯑꯃ
ꯅꯪꯒꯤ ꯑꯣꯏꯅ ꯄꯣꯛꯑꯣ ꯑꯗꯨꯗꯤ ꯑꯗꯨꯒ ꯅꯪꯒꯤ ꯅꯆꯥꯗ